ꯂꯣ ꯇꯥꯏꯌꯦ ꯇꯥꯏꯌꯦ
ꯎꯝ ꯅꯨꯡꯉꯥꯏꯔꯤꯕ꯭ꯔꯣ
ꯍ ꯅꯨꯡꯉꯥꯏꯔꯤ ꯍꯥꯏꯕ ꯇꯥꯔꯦꯅꯦ ꯍꯧꯖꯤꯛꯀꯥꯟꯁꯦ
ꯎꯝ
ꯊꯕꯥꯛꯁꯨꯨ ꯁꯨꯗꯦ ꯊꯋꯥꯀꯥꯟꯁꯦ ꯁꯨꯝ ꯌꯨꯝꯗ ꯂꯩꯔꯒ ꯂꯩꯔꯦ
ꯎ ꯌꯨꯝꯗ ꯂꯩꯕꯗꯅ ꯕꯦꯁ ꯑꯣꯏꯔꯦ ꯀꯩꯅꯣ
ꯍꯣꯏ ꯍꯥ ꯉꯁꯤꯗꯤ ꯅꯨꯡꯁꯥꯗꯣ ꯈꯔ ꯁꯥꯗꯦꯀꯣ ꯑꯗꯨꯒ ꯈꯔ ꯏꯪꯉꯦ ꯑꯗꯨꯒ ꯌꯨꯝꯗ ꯂꯩꯕ ꯅꯨꯡꯉꯥꯏꯌꯦ
ꯍꯣꯏꯁꯦ ꯌꯨꯝꯗ ꯂꯩꯕꯗꯨꯅ ꯕꯦꯁ ꯑꯣꯏꯔꯦ ꯑꯩꯈꯣꯏꯁ ꯊꯕꯛ ꯊꯕꯛꯁꯤ ꯆꯠꯄ ꯇꯟꯗꯅ ꯂꯩꯔꯤ ꯀꯩꯅꯣ
ꯍꯣꯏ ꯍꯣꯏ ꯑꯗꯨꯒꯤꯅꯤ ꯊꯕꯛꯀꯨꯝꯕꯀꯣ ꯊꯕꯛ ꯆꯠꯄ ꯑꯗꯨꯗꯁꯨ
ꯊꯕꯛ ꯆꯠꯄ ꯑꯥꯏꯖꯦ ꯅꯨꯃꯤꯠꯅꯔꯥ ꯈꯪꯗꯦ ꯁꯥꯕ ꯃꯇꯝ ꯑꯣꯏꯕꯒꯤꯔ ꯈꯪꯗꯦ ꯑꯗꯨꯝ ꯏꯁꯥꯒꯁꯨ ꯇꯥꯜꯂꯒ ꯂꯩꯕ
ꯑꯣ ꯍꯣꯏ ꯑꯗꯨꯅꯤ ꯊꯕꯛꯁꯨ ꯑꯆꯧꯕ ꯂꯩꯇꯕ ꯑꯗꯨꯒ
ꯎꯝ
ꯑꯗꯨꯒꯤꯅꯤ
ꯅꯣꯏꯅꯤ ꯈꯔ ꯅꯨꯡꯉꯥꯏꯔꯝꯃꯦ ꯑꯈꯣꯏꯁꯦ ꯍꯧꯖꯤꯛꯁꯦ ꯇꯜꯂꯒ ꯂꯩꯔꯝꯃꯦ ꯑꯁ ꯑꯈꯣꯏꯁꯨ ꯅꯣꯏꯒꯨꯝꯅ ꯌꯨꯝꯗ ꯂꯩꯅꯤꯡꯕꯅꯤꯅꯦ
ꯑꯗꯨꯅꯤꯕ ꯑꯗꯨꯕꯨ
ꯎꯝ ꯆꯥꯛꯗꯤ ꯆꯥꯔꯕꯣ
ꯆꯥꯗ꯭ꯔꯤ ꯂꯥꯝꯗꯤ ꯉꯁꯤ ꯈꯪꯗ꯭ꯔꯦ ꯀꯔꯤꯒꯤꯅꯣ
ꯎꯝ ꯑꯁ ꯑꯩꯁꯨ ꯆꯥꯛ ꯏꯟꯁꯥꯡ ꯊꯣꯡꯈ꯭ꯔꯦꯅꯦ ꯆꯥꯛ ꯏꯟꯁꯥꯡ ꯑꯁ ꯀꯔꯤ ꯏꯟꯁꯥꯡ ꯊꯣꯡꯁꯤꯔ ꯈꯜꯂꯒ ꯂꯩꯝꯅꯦ
ꯑꯩꯗꯤ ꯆꯥꯛ ꯂꯥꯝꯗꯕꯩ ꯆꯥꯛꯀ ꯁꯥꯡꯒ ꯊꯣꯡꯉꯒ ꯊꯝꯈ꯭ꯔꯦꯕꯀꯣ ꯑꯗꯨ
ꯅꯪꯅꯤ ꯊꯣꯡꯕ ꯂꯣꯏꯔꯕ
ꯑꯣ ꯏꯃꯥꯅ ꯊꯣꯡꯉꯒ ꯊꯝꯈ꯭ꯔꯦꯕ ꯑꯩ ꯑꯗꯨꯕꯨ ꯆꯥꯅꯤꯡꯗꯕꯀꯣ
ꯎꯝ ꯃꯔꯝ ꯑꯣꯛꯄꯅꯤ ꯆꯥꯊꯣꯛꯑꯣ ꯏꯃꯥꯅ ꯊꯣꯡꯕꯗꯨꯕꯨ ꯆꯥꯗ꯭ꯔꯕꯤꯗ ꯊꯝꯅꯕꯗꯤ ꯑꯁ ꯑꯩꯒꯤ ꯏꯟꯁꯥꯡ ꯍꯥꯎꯇꯕꯒꯤꯔ ꯀꯩꯅꯣ ꯈꯜꯂ ꯈꯜꯂꯅꯤ ꯃꯥꯅ
ꯍꯣꯏ ꯁꯨꯃꯥꯏꯟꯖꯨ ꯃꯥꯅ ꯈꯥꯟꯅꯒꯅꯤꯌꯦ
ꯑ ꯃꯔꯝ ꯃꯣꯛꯄꯅꯦ ꯆꯠꯊꯣꯛꯑꯣ ꯆꯠꯊꯣꯛꯑꯣ ꯏꯟꯁꯥꯡ ꯍꯧꯇ꯭ꯔꯁꯨ ꯑꯁ ꯍꯥꯎꯋꯦ ꯍꯥꯎꯋꯦ ꯍꯥꯏꯅ ꯆꯥꯗꯕꯅꯦ ꯀꯩꯅꯣ ꯏꯃꯥꯅ ꯊꯣꯡꯉꯕꯨ ꯅꯣꯏꯅ ꯆꯥꯗ꯭ꯔꯗꯤ
ꯒꯟꯁꯥ ꯍꯥꯎꯔꯗꯤ ꯍꯥꯎꯋꯤ ꯍꯥꯏꯔꯒꯨꯁꯨ ꯇꯥꯟꯅꯟ ꯇꯟꯃꯀꯣ
ꯏꯟꯁꯥꯡꯗꯨꯕꯨ ꯏꯁ ꯍꯧꯗ꯭ꯔ ꯍꯧꯗ꯭ꯔꯁꯨ ꯏꯃꯥꯅ ꯊꯣꯡꯕꯤꯕꯅꯦ ꯍꯥꯏꯕꯗꯣ ꯏꯁ ꯍꯥꯎꯋꯦ ꯏꯃꯥ ꯍꯥꯎꯋꯦ ꯑꯁ ꯐꯖꯅ ꯊꯣꯡꯉꯦ ꯁꯨꯃꯥꯏꯅ ꯇꯧꯋꯦ ꯍꯥꯏꯒꯗꯕꯅꯤ ꯑꯗꯨ ꯈꯤꯇꯪ ꯍꯥꯏꯕꯗꯤ ꯊꯨꯝ ꯈꯤꯇꯪ ꯅꯝꯕꯒꯨꯝꯕ ꯂꯩꯗꯅ ꯑꯗꯨ ꯀꯨꯝꯗ ꯑꯁ ꯏꯃꯥ ꯉꯁꯤꯁꯦ ꯑꯁ ꯊꯨꯝ ꯈꯤꯇꯪ ꯌꯥꯝꯕ ꯃꯥꯜꯂꯦ ꯍꯥꯎꯗꯤ ꯍꯥꯎꯏꯗ ꯍꯥꯏꯕꯒꯨꯝꯕ ꯇꯧꯒꯗꯕꯅꯤ ꯀꯩꯅꯣ ꯏꯃꯥꯗꯨꯕꯨ ꯑꯦ ꯅꯪꯒꯤ ꯏꯟꯁꯥꯡ ꯍꯥꯎꯇꯦ ꯁꯨꯃꯥꯏꯅ ꯇꯧꯋꯦ ꯍꯥꯏꯅ ꯍꯥꯏꯔꯗꯤ ꯏꯁ ꯑꯗꯨꯗꯤ
ꯍ
ꯑꯩꯈꯣꯏ ꯏꯁꯥꯅ ꯊꯣꯡꯉꯗꯕꯅꯦ ꯆꯥꯕ ꯇꯜꯂꯗꯤ
ꯍꯣꯏ ꯑꯗꯨ ꯆꯨꯝꯃꯦ ꯑꯗꯨ
ꯊꯣꯡꯉꯣ ꯍꯥꯏꯔꯁꯨ ꯑꯃꯨꯛꯀ ꯊꯣꯡꯕ ꯇꯥꯟꯂꯦ ꯍꯥꯏꯗꯨꯔꯥ
ꯍꯣꯏ ꯊꯣꯡꯕꯁꯨ ꯑꯃꯨꯛꯀ ꯇꯥꯟꯕꯀꯣ
ꯑꯁ ꯑꯩꯁꯨ ꯍꯧꯖꯤꯛꯁꯦ ꯀꯩ ꯌꯦꯟꯁꯥꯡ ꯊꯣꯡꯁꯤꯔꯥ ꯈꯜꯂꯒ ꯂꯩꯕꯅꯦ ꯑꯁ
ꯑꯩ ꯉ ꯁꯥ ꯍꯥꯎꯅ ꯆꯥꯔꯣ ꯅꯈꯣꯏ
ꯕꯖꯥꯔ ꯕꯖꯥꯔ ꯊꯣꯛꯄꯁꯨ ꯇꯟꯕ
ꯅꯈꯣꯏꯗꯤ ꯉꯟꯁꯥꯡ ꯍꯥꯎꯅ ꯆꯥꯔꯨꯅꯦ
ꯌꯦꯟꯁꯥꯡꯁꯦ ꯈꯪꯗꯦꯅꯦ ꯀꯩ ꯌꯦꯟꯁꯥꯡ ꯆꯥꯁꯤꯔ ꯑꯍꯥꯎꯕꯁꯦ ꯑꯍꯥꯎꯕꯗꯤ ꯉꯥꯛꯇꯅꯦ ꯀꯥꯡꯁꯣꯏ ꯊꯣꯡꯁꯤꯔꯥ ꯅꯠꯇ꯭ꯔꯒ ꯆꯝꯐꯨꯠ ꯐꯨꯠꯁꯤꯔ ꯅꯠꯇꯔꯒꯥ ꯀꯉꯥꯎ ꯇꯧꯁꯤꯔꯥ ꯁꯥ ꯑꯣꯏꯅ ꯊꯣꯡꯁꯤꯔꯥ
ꯌꯦꯟꯒꯨꯝꯕ ꯕꯖꯥꯔꯗ ꯂꯧꯔꯒ ꯆꯥꯔꯣꯅꯦ ꯍꯧꯖꯤꯛꯀꯥꯟꯁꯤ ꯌꯦꯟꯁꯤ ꯌꯥꯝ ꯍꯥꯎꯕꯅꯤ ꯁꯥꯒꯨꯝ ꯑꯃꯀ
ꯑꯁ ꯈꯪꯗꯦꯗ ꯏꯊꯟꯗ ꯂꯩꯕꯅꯤꯅ ꯍꯥꯏꯕ ꯇꯥꯔꯦ ꯌꯦꯟꯁꯥꯡ ꯉꯍꯥꯎꯕ ꯀꯩ ꯀꯩꯅꯣ ꯊꯣꯡꯉꯁꯨ ꯌꯥꯝ ꯃꯤ ꯑꯃ ꯈꯛꯇꯥ ꯆꯥꯛ ꯆꯥꯕ ꯍꯥꯏꯁꯦ
ꯑꯗꯨ ꯗꯨꯅꯦ ꯑꯗꯨ ꯆꯨꯨꯝꯃꯦ ꯃꯤ ꯌꯥꯝꯃꯒ ꯆꯥꯔꯗꯤ ꯑꯦꯟꯁꯥꯡ ꯍꯥꯎꯇ꯭ꯔꯁꯨ ꯅꯨꯡꯉꯥꯏꯕꯅꯦꯕ
ꯍꯥꯏꯕꯗꯤ ꯃꯤ ꯑꯦꯟꯁꯥꯡ ꯍꯥꯎꯗ꯭ꯔꯁꯨ ꯂꯩꯗꯅ ꯍꯥꯏꯕꯗꯤ ꯃꯤ ꯃꯤꯌꯥꯝꯅ ꯆꯥꯕ ꯀꯥꯟꯗ ꯎꯔꯀꯥꯟꯗ ꯆꯥꯛꯇꯣ ꯌꯥꯝ ꯆꯥꯅꯤꯡꯕ ꯐꯥꯎꯋꯦꯕꯀꯣ ꯑꯗꯣ ꯑꯁ ꯏꯊꯟꯗ ꯑꯣꯏꯕꯅꯤꯅ ꯏꯟꯁꯥꯡ ꯍꯥꯎꯅ ꯊꯣꯡꯉꯁꯨ ꯏꯊꯟꯗ ꯆꯥꯕꯅꯤ ꯑꯗꯨꯒ ꯑꯁ ꯌꯥꯝ ꯍꯣꯏ ꯏꯟꯁꯥꯡꯕꯨꯗꯤ ꯍꯥꯎꯋꯦ ꯑꯗꯨ ꯑꯣꯏꯔꯁꯨ ꯌꯥꯝ ꯆꯥꯅꯤꯡꯗꯕꯗꯣ ꯑꯗꯨ ꯂꯩꯌꯦꯕ
ꯑꯗꯨꯅꯤ ꯑꯗꯨꯅꯤ ꯃꯤ ꯌꯥꯝꯃꯒ ꯄꯨꯜꯂꯒ ꯆꯥꯕꯁꯤ ꯌꯥꯝ ꯍꯥꯎꯕꯅꯤ ꯉꯁꯥꯡ ꯍꯥꯎꯗ꯭ꯔꯁꯨ
ꯍꯣꯏ ꯏꯟꯁꯥꯡ ꯍꯥꯎꯗ꯭ꯔꯁꯨ ꯃꯤ ꯌꯥꯝꯃꯥꯗꯤ ꯍꯥ
ꯍꯣꯏ ꯍꯣꯏ ꯑꯗꯨꯅꯦꯕ
ꯑꯁ ꯑꯗꯅ ꯑꯁ ꯆꯥꯔꯣꯍꯦ ꯆꯥꯔꯣꯍꯦ ꯍꯥꯏꯅ ꯑꯁ ꯃꯤ ꯃꯌꯥꯝ ꯆꯥꯃꯤꯟꯅꯕ ꯍꯥꯏꯁꯤꯅꯦ ꯑꯁ ꯆꯥꯛꯁꯨ ꯌꯥꯝ ꯆꯪꯉꯦ ꯄꯨꯛꯁꯨ ꯌꯥꯝ ꯊꯜꯂꯦ ꯅꯨꯡꯉꯥꯏꯔꯥꯅꯤ ꯑꯩꯈꯣꯏ ꯀꯩꯅꯣ ꯑꯩꯈꯣꯏ ꯈ꯭ꯔꯤꯁꯃꯥꯁ ꯃꯇꯝꯒꯨꯝꯕ ꯑꯗꯨꯒꯨꯝꯕꯗꯗꯤ ꯑꯁ ꯏꯃꯥꯟꯅꯕꯁꯤꯡꯒ ꯀꯩꯅꯣ ꯆꯥꯛ ꯆꯥꯃꯤꯟꯅꯁꯦ ꯍꯥꯏꯔꯒ ꯍꯥ ꯌꯨꯝ ꯌꯨꯝꯗꯒꯤ ꯏꯟꯁꯥꯡ ꯇꯣꯉꯥꯟ ꯇꯣꯉꯥꯟꯕ ꯄꯨꯔꯛꯑꯅꯤꯕꯀꯣ ꯍꯣꯏ ꯁꯥ ꯉꯥꯗ ꯁꯥ ꯁꯥ ꯉꯥꯛꯇꯪ ꯆꯥꯔꯛꯄꯅꯤꯅ ꯑꯗꯨꯝ ꯀꯩ ꯍꯥꯏꯁꯤꯔꯥ ꯈ꯭ꯔꯤꯁꯃꯥꯁ ꯂꯣꯏꯔꯝꯗꯥꯏ ꯑꯗꯨꯒꯨꯝꯕꯗꯗꯤ ꯆꯝꯐꯨꯠ ꯅꯠꯇ꯭ꯔꯒ ꯑ ꯀꯥꯡꯁꯣꯏꯒꯨꯝꯕ ꯊꯣꯡꯕ ꯆꯥꯝꯅ ꯊꯣꯡꯕꯒꯨꯝꯕ ꯑꯁꯤꯒꯨꯝꯕꯁꯦ ꯄꯥꯝꯂꯛꯑꯦꯕꯀꯣ ꯑꯗꯨ ꯃꯠ ꯇꯝꯗ ꯑꯦ ꯍꯣꯏ ꯁꯥ ꯁꯥ ꯑꯥ ꯑ ꯈꯔꯗꯤ ꯌꯥꯎꯋꯦꯕꯀꯣ ꯑꯃꯅꯤ ꯄꯤꯁ ꯑꯃ ꯅꯤ ꯌꯥꯎꯔꯒ ꯑꯗꯨꯝ ꯆꯥꯔꯒ ꯑꯁ ꯏꯃꯥꯟꯅꯕꯁꯤꯡꯒ ꯆꯥꯕꯖꯤꯗꯤ ꯑꯥꯁ ꯈꯨꯍꯥꯎ ꯑꯃꯗꯤ ꯎꯝ ꯀꯩꯅꯣ ꯅꯣꯏ ꯑ ꯈꯣꯏ ꯈ꯭ꯔꯤꯁꯃꯥꯁ ꯂꯣꯏꯔꯝꯗꯥꯏꯗ ꯀꯩꯅꯣ ꯑ ꯈꯣꯏ ꯑꯥ ꯌꯨꯠꯁꯤꯡꯒꯣ ꯌꯨꯠꯁꯤꯡ ꯍꯥꯏꯕ ꯇꯥꯔꯦ ꯑꯗꯨꯀꯥꯟꯗ ꯑꯦ ꯄꯤꯛꯅꯤꯛꯀꯨꯝꯕ ꯆꯠꯂꯒ ꯀꯩꯅꯣ ꯑꯥ ꯏꯟꯁꯥꯡꯗꯤ ꯍꯥꯎꯗꯦꯀꯣ ꯄꯤꯛꯅꯤꯛꯀꯨꯝꯕ ꯆꯠ ꯆꯠꯂꯒ ꯍꯜꯂꯛꯄ ꯀꯥꯟꯗ ꯀꯩꯅꯣ ꯄꯟ ꯄꯟ ꯄꯟꯒ ꯁꯥ ꯑ ꯑꯀꯪꯕꯗꯨꯒ ꯑꯁ ꯃꯤꯛꯁ ꯇꯧꯔꯒ ꯊꯣꯡꯉꯒ ꯆꯥꯕꯁꯤ ꯎꯝ ꯈꯨꯍꯥꯎ ꯑꯃ
ꯑꯗꯨꯅꯦ ꯑꯗꯨꯅꯦ ꯑꯩꯁꯨ ꯄꯥꯝꯃꯤꯕꯁꯦ ꯑꯗꯨꯒꯤ ꯉꯟꯁꯥꯡꯒꯨꯝꯕꯅꯦ ꯄꯥꯝꯃꯤꯕꯁꯦ
ꯎꯝ ꯅꯣꯏꯒꯨꯝꯁꯨ ꯇꯧꯕ꯭ꯔꯣ ꯑꯗꯨꯝ ꯈ꯭ꯔꯤꯁꯃꯥꯁ ꯂꯣꯏꯔꯒ ꯀꯩꯒꯤꯅꯣ ꯌꯨꯠ ꯌꯨꯠꯁꯤꯡ ꯄꯤꯛꯅꯤꯛꯀꯨꯝꯕ ꯆꯠꯂꯒ
ꯍꯣꯏ ꯗꯦꯠ ꯂꯩꯌꯦꯕꯀꯣ ꯗꯦꯠ ꯂꯩꯌꯦ ꯑꯗꯨꯒꯨꯝꯕꯗꯨꯒꯤ ꯗꯦꯠꯗ ꯂꯣꯏꯅꯃꯛ ꯌꯨꯠ ꯍꯥꯏꯕꯗꯤ ꯑꯥ ꯀ꯭ꯔꯤ ꯍꯥꯢꯁꯤꯔꯥ ꯑꯉꯥꯡꯁꯨ ꯆꯠꯅꯤꯡꯕ ꯌꯨꯠꯗꯤ ꯌꯨꯠꯅꯦ ꯑꯗꯨꯕꯨ ꯑꯉꯥꯡꯁꯤꯡꯁꯨ ꯆꯠꯅꯤꯡꯕ ꯈꯣꯏꯗꯃꯛꯉꯥ ꯆꯠꯂꯦꯕꯀꯣ ꯃꯐꯥ ꯑꯃꯔꯠ ꯆꯠꯂꯒ ꯑꯉꯥꯡꯁꯤꯡꯁꯨ ꯑꯍꯟꯁꯤꯡꯁꯨ ꯂꯣꯏꯃꯛ ꯆꯠꯂꯒ ꯑ ꯀꯔꯤ ꯍꯁꯤꯔꯥ ꯅꯨꯡꯉꯥꯏꯔꯒ ꯆꯥꯛ ꯊꯣꯡꯉꯒ ꯉꯟꯁꯥꯡ ꯊꯣꯡꯉꯒ ꯃꯐꯝꯗꯨꯗ ꯀꯣ ꯑꯥ
ꯎꯝ ꯏꯁꯩꯒ ꯊꯛꯊꯠꯇꯅ ꯑꯁ
ꯈꯔꯅ ꯀꯔꯤ ꯀꯔꯤ ꯑꯃ꯭ꯌꯨꯖꯤꯛꯒꯤ ꯊꯝꯅꯒꯣ ꯅꯨꯡꯉꯥꯏꯒ ꯂꯩꯕ
ꯎꯝ ꯀꯣꯏꯖꯨ ꯑꯁ ꯑꯈꯣꯏꯗꯤ ꯀꯩꯅꯣ ꯑꯥ ꯀꯩꯅꯣ ꯆꯤꯡ ꯆꯤꯡ ꯃꯇꯣꯟ ꯀꯥꯔꯒꯀꯣ
ꯍꯣꯏ
ꯆꯤꯡ ꯃꯇꯣꯟ ꯀꯥꯔꯒ ꯀꯩꯅꯣ ꯏꯁꯩ ꯊꯥꯔꯅꯤ ꯑꯗꯨꯒ ꯃꯤ ꯈꯔꯅ ꯏꯁꯩ ꯁꯛꯄꯒꯨꯝꯕ ꯑꯗꯨꯒ ꯑꯗꯨꯗ ꯃꯇꯝ ꯂꯦꯜꯂꯅꯦꯕꯀꯣ ꯃꯇꯝ ꯂꯦꯜꯂꯒ ꯍꯜꯂꯛꯑꯅꯤ ꯍꯜꯂꯛꯑꯒ ꯏꯚꯤꯅꯤꯡꯒꯨꯝꯕꯗꯁꯦ ꯏꯚꯤꯅꯤꯡꯒꯨꯝꯕꯁꯦ ꯑꯥ ꯌꯨꯝ ꯌꯨꯝꯗꯒꯤ ꯆꯦꯡ ꯑꯗꯨꯒ ꯁꯥ ꯑꯀꯪꯕ ꯂꯩꯕ ꯃꯤꯅ ꯁꯥ ꯑꯀꯪꯕ ꯄꯨꯊꯣꯛꯑꯦ ꯑꯗꯨꯒ ꯄꯥꯟ ꯂꯩꯕꯁꯤꯡꯅ ꯄꯥꯟ ꯄꯨꯊꯣꯛꯑꯦ ꯑꯗꯨꯒ ꯆꯝꯐꯨꯠ ꯐꯨꯠꯅꯤꯡꯉꯥꯏ ꯀꯩ ꯀꯩꯅꯣ ꯌꯨꯝꯗꯒꯤꯀꯣ ꯈꯤꯠ ꯇꯪꯒꯤ ꯇꯪ ꯂꯧꯔꯛꯄ ꯍꯥꯏꯕ ꯇꯔꯦ ꯑꯗꯨꯗ ꯄꯨꯂꯞ ꯂꯧꯔꯛꯄꯗꯨꯒ ꯑꯩꯈꯣꯏꯅ ꯆꯥꯔꯖꯇ ꯄꯨꯂꯞ ꯊꯣꯡꯕꯗꯣ ꯑꯁ ꯑꯗꯨꯗꯤ ꯈꯨꯍꯥꯎ ꯃꯥꯅꯤꯀꯣ ꯑꯗꯨꯒ ꯆꯦꯡ ꯆꯦꯡꯗꯁꯨ ꯃꯤ ꯈꯔꯅꯗꯤ ꯁꯇꯣꯔꯒꯤ ꯄꯨꯊꯣꯛꯑꯅꯤ ꯃꯤ ꯈꯔꯅꯗꯤ ꯆꯤꯡꯗ ꯑ ꯆꯤꯡꯒꯤ ꯆꯤꯡꯗꯣ ꯑꯗꯨꯒ ꯃꯤꯛꯁ ꯇꯧꯔꯅꯤ ꯑꯗꯨꯒ ꯄꯥꯟꯗꯁꯨ ꯌꯨꯝ ꯇꯣꯉꯥꯟ ꯇꯣꯉꯥꯟꯅ ꯄꯨꯊꯣꯛꯄꯅꯤꯅꯀꯣ ꯌꯥꯝ ꯍꯥꯎꯕꯁꯨ ꯂꯩꯌꯦ ꯑ ꯈꯤꯇꯪ ꯑꯁ ꯃꯨꯟ ꯃꯨꯟꯕ ꯋꯥꯕꯒꯨꯝꯕ ꯑ ꯌꯥꯝ ꯖꯖꯠꯂꯑꯒ ꯑꯁ ꯍꯥꯎꯕꯅꯦꯍꯦ ꯑꯗꯨꯒ ꯁꯥ ꯀꯥꯡ ꯄꯨꯊꯣꯛꯑꯒ ꯎꯝ ꯑꯗꯨꯗꯗꯤ ꯃꯣꯔꯣꯛꯇꯨꯒ ꯆꯁ ꯃꯦꯠꯊꯠꯂꯒ ꯁꯤꯡꯖꯨꯒ ꯐꯖꯅ ꯁꯦꯝꯃꯒ ꯀꯣ
ꯍꯣꯏ ꯅꯨꯡꯉꯥꯏꯕꯅꯦ ꯑꯗꯨ ꯀꯨꯝꯕ ꯑꯁ ꯃꯇꯝꯗꯣ ꯑꯃꯨꯛꯀ ꯑꯩꯁꯨ ꯌꯥꯎꯅꯤꯡꯉꯦ ꯂꯥꯛꯅꯤꯡꯉꯦꯕꯀꯣ ꯑꯗꯨ
ꯑꯝ
ꯃꯇꯝꯗꯤ ꯂꯥꯛꯒꯅꯤ ꯗꯀꯣ
ꯑꯍꯣꯏ ꯑꯁ ꯑꯗꯨꯒꯨꯝꯕ ꯃꯇꯝꯗ ꯉꯥꯏꯔꯒ ꯂꯩꯕꯅꯤ ꯋꯤꯟꯇꯔ ꯋꯤꯟꯇꯔ ꯚꯦꯀꯦꯁꯟ ꯍꯥꯏꯖ ꯁꯤꯅꯤ
ꯍꯣꯏ ꯂꯥꯛꯀꯅꯦꯕ ꯃꯗꯨꯒꯤ ꯃꯐꯝꯗ
ꯅꯣꯏ ꯑꯩꯈꯣꯏꯗꯤ ꯀꯩꯅꯣ ꯋꯤꯟꯇꯔ ꯚꯦꯀꯦꯁꯟꯒꯨꯝꯕꯗꯀꯣ ꯍꯣꯏ ꯈ꯭ꯔꯤꯁꯃꯥꯁ ꯈ꯭ꯔꯤꯁꯃꯥꯁ ꯌꯧꯔꯝꯗꯥꯏꯒꯨꯝꯕꯗ ꯑꯗꯨꯝ ꯈꯨꯟ ꯈꯨꯟꯗ ꯂꯥꯛꯄ ꯀꯥꯟꯗꯁꯦ ꯀꯩꯅꯣ ꯑꯩꯈꯣꯏꯁꯦ ꯀꯣꯏꯕꯒꯨꯝꯕ ꯀꯩ ꯀꯩꯅꯣꯁꯨ ꯆꯠꯂꯦꯕꯀꯣ
ꯍꯣꯏ
ꯀꯣꯏꯕꯒꯨꯝ ꯆꯠꯂꯒ ꯑꯗꯨꯝ ꯑꯗꯨꯒꯨꯝꯕꯁꯨ ꯅꯨꯡꯉꯥꯏꯕꯅꯦꯍꯦ ꯀꯩꯅꯣ ꯀꯦꯝꯄꯤꯡꯒꯤ ꯇꯥꯏꯞꯇꯒ ꯍꯥ ꯂꯝ ꯀꯣꯏꯕꯒꯤ ꯇꯥꯏꯞꯇ ꯑꯣꯏꯅ ꯍꯣꯏ ꯑ ꯃꯇꯝ ꯂꯦꯜꯂꯒ ꯑꯁ ꯏꯃꯥꯟꯅꯕꯁꯤꯡꯒ ꯀꯩ ꯀꯩꯅꯣ ꯑꯁ ꯆꯠꯂꯒ ꯌꯥꯝ ꯅꯨꯡꯉꯥꯏꯕꯅꯤꯅꯦ ꯏꯇꯤꯛ ꯇꯤꯛꯔꯒ ꯑꯁ
ꯑꯗꯨꯅꯤ ꯑꯗꯨꯅ ꯌꯨꯝꯗ ꯍꯜꯂꯛꯂꯗꯤꯀꯣ ꯁꯨꯃꯥꯏꯅ ꯌꯥꯝ ꯅꯨꯡꯉꯥꯏꯅ ꯂꯩꯒꯗꯕꯅꯤ
ꯑꯩꯈꯣꯏ ꯂꯝ ꯂꯝꯒꯨꯝꯕ ꯀꯣꯏꯕ ꯑꯗꯨꯒ ꯃꯔꯨꯞꯁꯤꯡꯒ ꯇꯤꯟꯅꯕꯒ ꯑꯁ ꯑꯗꯨꯒ ꯑꯁ ꯈ꯭ꯔꯤꯁꯃꯥꯁ ꯀꯩꯀꯩꯅꯣ ꯅ꯭ꯌꯨ ꯌꯔ ꯀꯩꯀꯩꯅꯣ ꯂꯣꯏꯔꯒ ꯑꯁ ꯀꯩꯅꯣ ꯑꯩꯈꯣꯏꯒꯤ ꯃꯁꯥ ꯃꯁꯥꯒꯤ ꯃꯁꯥ ꯃꯁꯥꯒꯤ ꯊꯕꯛ ꯆꯠꯂꯝꯗꯥꯏ ꯍꯥꯏ ꯑꯃꯨꯛꯀ ꯊꯦꯡꯅꯔꯤꯁꯤꯐꯣ ꯀꯩꯅꯣ ꯇꯧꯔꯒ ꯑꯁ ꯌꯥꯝ ꯅꯨꯡꯁꯤꯕꯅꯤꯅꯦ ꯀꯩꯅꯣ
ꯑꯗꯨꯅꯦ ꯑꯗꯨꯅꯦ ꯑꯗꯨꯒ ꯗꯤꯁꯦꯝꯕꯔꯒꯨꯝꯕꯗꯤ ꯃꯤ ꯈꯔꯅ ꯂꯥꯛꯂꯒ ꯅꯨꯡꯉꯥꯏꯔ ꯂꯩꯒꯅꯤ ꯑꯗꯨꯒ ꯃꯈꯣꯏꯅ ꯂꯣꯏꯅꯃꯛ ꯑꯃꯨꯛꯀ ꯆꯠꯀꯅꯤꯀꯣ
ꯎꯝ
ꯑꯗꯨꯗ ꯑꯃꯨꯛꯀ ꯂꯥꯛꯀꯅꯤ ꯑꯗꯨꯕꯨꯅꯤ
ꯑꯁ ꯑꯗꯨ ꯈ꯭ꯔꯤꯁꯃꯥꯁ ꯃꯇꯝꯒꯨꯝꯕꯗ ꯉꯥꯏꯔꯕꯅꯤ ꯑꯁ ꯍꯧꯖꯤꯛ ꯃꯇꯝꯁꯦ ꯁꯥꯕꯅ ꯑꯁ ꯋꯤꯟꯇꯔ ꯃꯇꯝ ꯄꯥꯃꯨꯔꯦꯍꯦ ꯑꯩꯈꯣꯏꯅ ꯁꯤꯗ ꯀꯩ ꯀꯩꯅꯣ ꯂꯤꯊꯔꯒ ꯍꯧꯖꯤꯛ ꯇꯤ ꯁꯥꯃꯜꯂꯦꯕ
ꯑꯗꯨꯅꯦ ꯑꯗꯨꯅꯤ ꯃꯥꯏ ꯃꯅꯥꯛꯇ ꯂꯥꯏꯔꯒꯀꯣ ꯅꯨꯡꯉꯥꯏꯅ ꯋꯥꯔꯤ ꯁ ꯁꯥꯔꯒ ꯂꯩꯕ ꯑꯗꯨꯅꯤ ꯑꯩꯁꯨ ꯄꯥꯝꯃꯤꯕꯖꯦ ꯍꯧꯖꯤꯛꯀꯤ ꯑꯁꯥꯕꯒꯤ ꯂꯩꯕ ꯃꯇꯝꯖꯦ ꯌꯥꯅꯤꯡꯗꯤꯅꯦ
ꯏꯪꯕꯗꯤ ꯈꯔ ꯈꯪꯕ ꯅꯨꯡꯉꯥꯏꯌꯦ ꯑꯗꯣ ꯁꯥꯕꯁꯤꯅꯤ
ꯆꯨꯝꯃꯦ ꯆꯨꯝꯃꯦ ꯏꯪꯕꯗꯤ ꯈꯔ ꯖꯤꯛꯀꯦꯠ ꯍꯥꯞꯔꯒ ꯂꯧꯔꯤ ꯌꯥꯏꯗꯅ ꯁꯥꯕꯗꯤ ꯎꯄꯥꯏ ꯂꯩꯇꯤꯕ
ꯁꯥꯕꯁꯦ ꯏꯁ ꯋꯥ ꯋꯃꯥꯅꯤ ꯁꯥꯕ ꯀꯥꯟꯗ ꯏꯪ ꯏꯪꯕ ꯏꯪꯕ ꯊꯛꯄ ꯍꯥꯏꯁꯤꯅꯤ ꯑꯃꯨꯛꯀ ꯏꯁꯤꯡꯗꯣ ꯏꯁꯤꯡꯗ ꯐ꯭ꯔꯤꯖ ꯐ꯭ꯔꯤꯖꯇ ꯍꯥꯞꯄꯒꯨꯝꯕ ꯑꯗꯨꯒꯨꯝꯕꯗ ꯊꯛꯆꯤꯜꯂꯀꯥꯟꯗ ꯑꯁ ꯐꯤꯚꯔꯒꯨꯝꯕ ꯀꯩ ꯀꯩꯅꯣ ꯀꯣꯛ ꯆꯤꯛꯄꯒꯨꯝꯕꯁꯨ ꯇꯧꯖꯤꯜꯂꯅꯤ
ꯑꯗꯨꯅꯦ ꯑꯗꯨꯅꯦ ꯃꯥꯏꯒ꯭ꯔꯦꯟꯒꯨꯝꯕꯀꯣ ꯌꯥꯝ
ꯎꯝ ꯑꯗꯨꯅꯦ ꯁꯥꯕꯁꯤꯗꯤ ꯏꯁ ꯈꯥꯡꯕ ꯋꯥꯏꯖꯦ ꯏꯪꯕ ꯀꯥꯟꯗꯗꯤ ꯑꯈꯣꯏꯅ ꯑꯩꯈꯣꯏ ꯏꯁꯥꯗ ꯁꯥꯍꯟꯕ ꯌꯥꯏꯑꯕꯀꯣ ꯍꯥꯏꯗꯤ ꯃꯥꯏꯒꯨꯝꯕ ꯇꯤꯡꯉꯒ ꯅꯠꯇꯔꯒ ꯈꯔ ꯈꯣꯏ ꯖꯦꯀꯦꯠꯀꯨꯝꯕ ꯀꯩ ꯀꯩꯅꯣ ꯑꯗꯨꯝ ꯂꯩꯗꯅ ꯑꯗꯨꯒꯨꯝꯕꯗ ꯂꯤꯠꯂꯒ ꯁꯥꯍꯟꯕ ꯌꯥꯏ ꯑ ꯀꯥꯏꯗꯒꯤ
ꯑꯗꯨꯅꯦ
ꯍꯕ ꯍꯥꯏꯁꯦ
ꯑꯗꯨꯅꯦ ꯌꯥꯝ ꯁꯥꯕ ꯅꯣꯡ ꯅꯣꯡꯗꯨ ꯆꯨꯗꯦ ꯉꯁꯤꯁꯨꯀꯤ ꯃꯝꯔꯒ ꯂꯩꯕꯀꯣ ꯅꯣꯡꯗꯤ ꯆꯨꯗꯦ ꯃꯝꯔꯒ ꯂꯩꯌꯦ ꯑꯗꯨꯕꯨ ꯈꯪꯗꯦ ꯃꯝꯔꯒ ꯃꯝꯃꯝꯒ ꯇꯣꯛꯀꯗ꯭ꯔꯥ ꯍꯥꯏꯕ ꯅꯨꯡꯁꯥ ꯁꯥꯒꯗ꯭ꯔꯥ